ꯑꯇꯩꯗ
ꯌꯥꯗꯕꯒꯤꯅꯤ ꯀꯩꯅꯣ ꯗꯨ ꯊꯥꯔꯛꯑꯦ ꯑꯩꯅꯔꯣ
ꯅꯪ ꯍꯥꯏꯇꯥꯕꯩꯅꯤꯅꯦ ꯑꯗꯨꯒꯤ ꯄꯦꯃꯦꯟ ꯊꯥꯕ ꯀꯔꯤ
ꯌꯥꯗꯕꯩꯅꯤ ꯃꯤ ꯌꯥꯖꯗꯕꯗꯣ ꯑꯩꯅꯔꯣ ꯌꯥ
ꯅꯪ ꯕ꯭ꯔꯁ ꯀꯗꯤ ꯇꯧꯔꯕ
ꯏꯁ ꯏꯄꯦꯃ ꯉꯁꯥꯏꯅ ꯇꯧꯔꯒꯅꯦ ꯇꯟꯒ ꯆꯥ ꯂꯣꯏꯔꯒꯅꯦ ꯆꯥꯛ ꯊꯣꯡ ꯑꯒ ꯆꯥꯛ ꯊꯣꯡꯂꯣꯢꯔꯒꯅꯤ ꯑꯃꯨꯛ ꯇꯨꯝꯃꯤꯁꯦꯀꯣ
ꯑꯧꯕꯗꯥ
ꯑꯗꯨꯅꯦ ꯅꯪ ꯀꯔꯤ ꯅꯣꯅꯤ ꯕꯔ꯭ꯁ ꯀ ꯇꯧꯔꯕꯒꯥꯏꯅ
ꯒꯨꯠ ꯇꯥꯏꯅꯦ ꯅꯨꯄꯥ ꯑꯃ ꯑꯣꯏꯕꯒꯤ ꯊꯕꯛꯀ ꯇꯧꯗꯅ
ꯃꯇꯧ ꯇꯝꯖꯧ ꯑꯣ
ꯍꯩ ꯏꯕꯨꯡꯉꯣ ꯑꯩꯁꯨ ꯆꯥꯛ ꯊꯣꯡꯕ ꯂꯣꯏꯃꯛ
ꯍꯣꯏ ꯅꯃꯤꯠ ꯇꯨꯗ ꯑꯩꯅ ꯈꯟꯂꯤꯁꯤ ꯅꯪꯗꯤ ꯅꯣꯡꯉꯥꯟꯕꯒ ꯁꯤꯔꯤꯟ꯭ꯁꯗꯩ ꯀꯩꯗꯒꯤ
ꯏꯊꯟꯗ ꯄꯣꯛꯑꯁꯨꯅꯦ ꯆꯥꯛ ꯏꯁꯤꯡ ꯊꯣꯡꯕꯗꯤ ꯂꯣꯏ ꯍꯩ ꯀꯅꯥꯒꯤ ꯍꯥꯞꯇꯧꯔꯤꯒꯦ ꯅꯪ ꯑꯦꯀꯥꯎꯟꯗꯣ ꯁꯦꯝ ꯁꯦꯝꯃꯣꯗꯤ ꯄꯩꯁꯥꯗꯨꯒ
ꯑꯌꯣ ꯑꯁ
ꯅꯣꯏꯒꯤ ꯌꯨꯝꯗꯣ ꯀꯅꯥꯝꯇ ꯂꯥꯡꯅꯕ ꯃꯤ ꯂꯩꯇꯕ꯭ꯔ
ꯍꯧꯖꯤꯛꯄꯨ ꯀꯅꯥꯅ ꯂꯥꯡꯗꯣꯔꯤꯒꯦ ꯑꯉꯥꯡ ꯑꯝꯇ ꯂꯩꯇꯦꯗ ꯑꯈꯣꯏꯁꯤꯗ
ꯑꯣꯔꯐꯥꯟ ꯍꯣꯝꯗꯩ ꯑꯉꯥꯡ ꯑꯃ ꯌꯣꯛꯑꯣꯅꯦ
ꯀꯩꯗꯧꯅꯗꯣꯢꯕ ꯋꯥꯏ ꯆꯤꯟꯅꯕ ꯈꯣꯏꯕꯧ ꯂꯩꯕꯝ ꯂꯩꯇ꯭ꯔꯀꯥꯟꯁꯤꯗ
ꯀꯩꯅꯣ ꯂꯝ ꯆꯤꯟꯕ꯭ꯔꯣ ꯅꯣꯏꯒꯤ
ꯆꯦꯟꯒ꯭ꯔꯦ ꯀꯥꯏꯗꯩꯅꯣ ꯀ꯭ꯔꯤꯛ ꯀ꯭ꯔꯤꯛ ꯀꯗꯥꯢꯗꯩ
ꯍꯣꯏ ꯑꯗꯨꯕꯨꯗꯤ ꯁꯤꯇꯤꯅꯤꯅ
ꯁꯨꯃꯥꯡꯕꯥꯎ ꯐꯖꯅ ꯂꯩꯇ꯭ꯔ ꯀꯥꯟꯁꯤꯗ ꯀꯗꯥꯥꯏꯗꯒꯤ
ꯑꯗꯨ ꯅꯪ ꯍꯌꯦꯡ ꯀꯥꯏ ꯂꯨꯍꯣꯡꯗꯣꯔꯤ ꯁꯣꯔꯣꯛꯇꯥ ꯍꯣꯡꯒꯗ꯭ꯔꯥ
ꯄꯥꯏꯔꯅꯤ ꯑꯩ ꯑꯥ ꯀꯩꯅꯣꯗ ꯑꯩ ꯑꯣꯚꯔ ꯕ꯭ꯔꯤꯖ ꯑꯝ ꯁꯥꯔꯅꯤ ꯑꯣꯕꯔ ꯕ꯭ꯔꯤꯖ ꯑꯃ ꯁꯥꯗꯨꯢꯅꯦ ꯃꯊꯛꯇꯥ ꯑꯗꯨꯒ
ꯀꯣꯔꯠ ꯃꯦꯔꯤꯖ ꯑꯝ ꯇꯧꯔꯥ ꯂꯣꯏꯁꯜꯂꯣ ꯏꯁꯝ ꯁꯝꯅ
ꯑꯩ ꯃꯤ ꯎꯍꯟꯗꯣꯏꯅꯤ ꯑꯗꯨꯅ ꯑꯩꯗꯤ ꯌꯥꯔꯣꯏ
ꯏꯁ
ꯀꯩꯅꯣ ꯇꯧꯅꯦꯍꯦ ꯂꯥꯏꯚ ꯊꯥꯎꯅꯦꯍꯦ ꯑꯥꯏ ꯑꯦꯁ ꯇꯤ ꯚꯤꯗ
ꯑꯦ ꯑꯥꯢ ꯑꯦꯁ ꯇꯤ ꯕꯤ
ꯕꯣꯔ ꯖꯇ꯭ꯔꯥ ꯇꯧꯕꯗꯩ ꯍꯧꯅ
ꯐꯣꯂꯣꯋꯔ ꯅꯨꯡ ꯈꯔ ꯌꯥꯝꯃꯣꯏ ꯈꯔ ꯌꯥꯝꯕ ꯑꯃ ꯁꯥꯖꯦꯁ ꯇꯧꯔꯛꯎꯗꯅ ꯑꯌꯥ
ꯎꯝ ꯑꯣꯜ ꯏꯟꯗꯤꯌꯥ ꯅꯤꯌꯨꯁꯇꯔꯥ ꯀꯩꯅꯣꯃ ꯍꯥꯞꯆꯜꯂꯣꯍꯦ ꯕꯣꯔ ꯖꯥꯇ꯭ꯔꯥ ꯇꯧꯕꯗꯩ ꯍꯧꯅ
ꯑꯗꯨꯅ ꯐꯗꯧ ꯃꯥꯜꯂꯤꯅꯦ ꯍꯣꯏ ꯇꯧꯗꯣꯏꯅꯤ ꯇꯧꯗꯣꯏꯅꯤꯁꯦ
ꯑꯗꯒꯤ ꯁꯤꯡꯖꯃꯩ ꯊ꯭ꯔꯤ ꯁꯤꯛꯁꯇꯤ ꯀꯧꯔꯣ ꯆꯞ ꯆꯥꯔꯦ
ꯃꯥꯅꯤ ꯃꯥꯅꯤ ꯑꯁ ꯅꯪ ꯌꯥꯝ ꯐꯔꯦ ꯁꯥꯖꯦꯁ ꯇꯧꯕꯤꯔꯛꯄ ꯑꯩꯉꯣꯟꯗ
ꯑꯦ ꯏꯁꯩ ꯁꯛꯄ ꯌꯥꯗꯦ ꯍꯥꯏꯕꯅꯤꯅ ꯑꯩ ꯁꯦꯔꯥꯟ ꯇꯨꯔꯥꯟ
ꯑꯩ ꯅꯪ ꯁꯦꯔꯥꯟ ꯇꯨꯔꯥꯟ ꯇꯧꯔꯛꯏꯔꯣ ꯁꯛꯀꯦ ꯍꯥꯏꯔꯥ ꯋꯥꯆꯞꯇꯥ ꯁꯛꯑꯣ ꯑꯗꯨꯒ ꯏꯁ꯭ꯇꯦꯇꯁ ꯊꯝꯃꯣ
ꯁꯣꯏꯕꯅꯤ ꯁꯣꯏꯕꯅꯤ ꯑꯩ ꯀꯥꯎꯕꯅꯤꯅꯦ
ꯀꯩ ꯏꯟꯖꯥꯡ ꯆꯥꯏꯑꯕ
ꯆꯥꯛ ꯆꯥꯗ꯭ꯔꯤ
ꯑꯣ ꯆꯥꯊꯣꯛꯑꯣ ꯆꯥꯛꯇꯣ ꯃꯇꯝ ꯆꯥꯅ ꯆꯥꯎ ꯆꯈꯥꯎ
ꯆꯥꯛꯂꯣ ꯉꯔꯥꯡꯒꯤ ꯃꯥꯏꯔꯦꯟ ꯊꯣꯡꯕꯗꯣ ꯆꯥꯗꯣꯔꯤꯕꯅꯤ ꯍꯤꯟꯖꯥꯡ ꯂꯩꯇꯕꯅꯤ
ꯃꯥꯏꯔꯦꯟ ꯊꯣꯡꯕ
ꯎꯝ
ꯑꯩꯗꯤ ꯃꯥꯏꯔꯦꯟꯖꯤ ꯊꯣꯡꯕꯩ ꯃꯍꯨꯠꯇꯥ ꯆꯝꯐꯨꯠ ꯑꯣꯏꯅ ꯆꯥꯕꯅ ꯐꯩ ꯆꯥꯛꯃꯥꯏꯗ ꯉꯥꯂ ꯆꯥꯕꯗꯣ ꯈꯪꯕ꯭ꯔꯥ ꯑꯗꯨꯅ ꯍꯥꯎꯋꯦ ꯑꯩꯗꯤ ꯊꯣꯡꯉ ꯆꯥꯕꯗꯣ ꯍꯩꯅꯗꯦ
ꯂꯣꯛꯁꯤ ꯐꯠꯇꯦꯗ ꯅꯍꯥꯟ ꯈꯣꯏꯍꯤꯅꯦ ꯑꯍꯣꯏ ꯉꯔꯥꯡ ꯆꯣꯠꯂꯦ ꯑꯃꯨꯛ ꯕꯣꯜ ꯁꯥꯟꯅꯕꯗ
ꯑꯗ ꯅꯣꯏ
ꯅꯣꯡ ꯇꯥꯔꯛꯏꯅꯦ ꯑꯃꯨꯛ ꯂꯩ ꯀꯦꯔꯣꯁꯤꯟꯒ
ꯑꯗꯨꯗꯣ ꯐꯤ ꯑꯃ ꯁꯪꯒꯣꯝ ꯈꯦꯔ ꯍꯧꯕꯗ ꯍꯥꯞꯄ ꯀꯥꯄꯨꯔꯗꯣ ꯈꯪꯕ꯭ꯔꯥ
ꯀꯔꯄꯨꯔ ꯑꯥ ꯈꯪꯉꯦ ꯈꯪꯉꯦ
ꯑꯗꯨꯗꯣ ꯀꯦꯔꯣꯁꯤꯟꯗꯨꯒ ꯅꯦꯈꯥꯏꯔꯣ ꯑꯗꯨꯒ ꯅꯪꯒꯤ
ꯈꯧꯔꯤ ꯃꯄꯥꯗ ꯇꯩꯌꯨ ꯕꯤꯛꯁ ꯇꯩꯕ ꯑꯗꯨꯃꯥꯏꯅ ꯊꯥꯕꯟ ꯑꯈꯣꯏ ꯃꯥꯗꯩ ꯑꯩꯖꯨ ꯂꯣꯛ ꯈꯨꯔꯀꯥꯟꯗꯀꯣ ꯎꯝ
ꯃꯆꯨꯅꯦ ꯁꯤꯡꯅꯦ ꯈꯣꯍꯤꯅꯦ ꯇꯧꯔꯒ ꯊꯤꯠꯂꯒ ꯊꯛꯏꯅꯤꯅꯦ ꯐꯩ ꯍꯥꯏꯅ ꯑꯗꯨ ꯑꯃꯨꯛꯇꯪ ꯈꯛꯇꯅꯤꯗꯥ
ꯑꯃꯥ ꯎꯝ ꯀꯔꯤ ꯃꯔꯨ ꯃꯔꯨꯗꯣ ꯂꯣꯛ ꯊꯨꯡꯕ ꯈꯨꯕꯗ ꯆꯥꯟꯅꯕꯗꯣ
ꯈꯪꯗꯦ
ꯑꯁ ꯈꯥꯃꯦꯟ ꯑꯁꯤꯟꯕ ꯃꯥꯟꯕ ꯃꯆꯥ ꯃꯆꯥ ꯑꯃ ꯂꯩꯕꯗꯣ ꯂꯩꯄꯨꯡꯈꯥ ꯂꯩꯄꯨꯡꯈꯥ ꯂꯩꯄꯨꯡꯈꯥ ꯂꯩꯄꯨꯡꯈꯥ ꯑꯗꯨ ꯆꯥꯎ
ꯈꯥꯡꯂꯩ
ꯑꯗꯨ ꯊꯛꯑꯣ ꯈꯣꯍꯤ ꯆꯥꯝꯃꯁ ꯑꯃ ꯍꯥꯞꯆꯂꯣ ꯑꯗꯨ ꯊꯛꯑꯣ
ꯎꯝ ꯐꯅꯤ ꯐꯅꯤ
ꯃꯤꯠꯇꯨ ꯎꯏꯁꯜꯂꯣ ꯅꯅꯇꯣꯟꯗꯨ ꯃꯦꯟꯖꯤꯂꯣ ꯑꯗꯣ
ꯌꯥꯅꯤ ꯌꯥꯅꯤ ꯏꯁ ꯂꯩꯄꯨꯡꯈꯥꯡꯒꯤ ꯋꯥꯕꯨ ꯏꯕꯦꯃꯥ ꯎꯝꯃꯤꯗ ꯑꯗꯨꯝ ꯀꯩꯝ ꯇꯧꯗꯦꯗꯥ
ꯑꯁ
ꯅꯨꯡꯁꯤ ꯑꯁꯥꯕ ꯇꯧꯕ ꯀꯥꯟꯗ ꯎꯝꯃꯦꯗ
ꯑꯩꯗꯤ ꯑꯗꯨꯗꯣ ꯍꯥꯟꯅ ꯈꯨꯠꯇ ꯄꯥꯏꯔꯒ ꯂꯩ ꯏꯁꯤꯡ ꯊꯛꯅꯕꯗꯣ ꯕꯣꯇꯜ ꯑꯃ ꯑꯗꯨꯒ ꯑꯗꯨ ꯍꯦꯛ ꯊꯛꯄ ꯏꯁꯤꯡꯗꯣ ꯖꯦꯔꯣ ꯍꯩꯖꯤꯟꯕ ꯍꯧꯖꯤꯛꯇꯤ ꯌꯥꯝꯅ ꯐꯔꯦ ꯅꯥꯗ꯭ꯔꯦ ꯑꯩ ꯌꯥꯝ ꯍꯦꯜꯗꯤ ꯑꯣꯏꯔꯦ ꯏꯁꯥꯁꯦ ꯀꯦ ꯍꯋꯥꯏ ꯆꯥꯕꯒꯤꯀꯣ
ꯎꯝ ꯕꯣꯏꯂꯔ ꯃꯥꯂꯦꯌꯣ
ꯕꯣꯏꯂꯔ ꯑꯩꯈꯣꯏꯁꯤꯗ ꯂꯩꯔꯤꯁꯦꯆꯦ ꯃꯆꯦ ꯂꯨ ꯉꯖꯝ ꯃꯥꯏꯗ ꯐꯧꯔꯥ ꯄꯥꯛꯄ
ꯕꯣꯏꯂꯔ ꯂꯣꯏ ꯃꯥ ꯂꯤ
ꯑꯗꯨ ꯌꯨꯅꯤꯐꯣꯔꯝꯒ ꯁꯦꯂ ꯁꯂꯛꯄꯗ ꯑꯍꯥꯟꯕ ꯋꯥꯏꯠ ꯁꯨꯠꯦꯠꯂꯝꯃꯦ ꯄꯨꯔꯥ ꯕꯣꯏꯂꯔꯅꯤ ꯊꯣꯛꯂꯏꯁꯦ ꯑꯩꯈꯣꯏ ꯍꯣꯁꯇꯦꯜꯗ ꯕꯣꯏꯂꯔ ꯃꯥꯟꯖꯥꯠꯅꯦ
ꯎꯝ
ꯑꯍꯥꯟꯕ ꯆꯪꯕꯗꯗꯤ ꯑ ꯑꯩꯅ ꯋꯥꯏꯁꯨ ꯁꯦꯠꯈꯕꯩ ꯄꯣꯠꯇꯣꯑꯝꯃꯦꯅꯦ ꯑꯗꯨꯗꯗꯤ ꯌꯥꯝꯅ ꯅꯣꯏꯕꯗꯣ ꯑꯣꯏꯗ ꯂꯣꯏꯔꯦ ꯍꯧꯁꯤꯛꯇꯤ
ꯍꯅꯨꯕꯤꯅꯦꯃꯤꯅꯪ
ꯖꯤꯝ ꯆꯠꯀꯗꯣ ꯍꯦ
ꯍꯅꯨꯕꯤꯅꯦꯃꯤ ꯍꯅꯨꯕꯤ ꯍꯅꯨꯕꯤ ꯍꯅꯨꯕꯤ ꯀꯥꯏꯗ
ꯀ꯭ꯋꯥꯛ ꯀꯩꯊꯦꯟꯗ
ꯑꯁꯤ ꯀ꯭ꯋꯥꯀꯩꯇꯦꯟ ꯇꯥꯟ ꯑꯃ ꯂꯥꯛꯇꯥꯔꯦ ꯖꯤꯝ ꯑꯅꯛꯄ ꯂꯩꯔꯤ ꯑꯩꯈꯣꯏꯁꯤ ꯖꯤꯝ ꯑꯅꯤꯒꯤ ꯂꯩꯔꯦ ꯑꯅꯛꯄ
ꯑꯩ ꯉꯁꯤ ꯇꯥꯟ ꯂꯥꯛꯇꯧꯔꯦꯗꯅ ꯍ
ꯃꯥꯎꯟꯇꯦꯟꯗ ꯂꯩꯁꯦ ꯃꯥꯎꯟꯇꯦꯟꯗ ꯑꯦꯠꯃꯤꯁꯟ ꯇꯧꯔ ꯂꯩ ꯑꯩ ꯆꯠꯇꯕꯩ ꯋꯥꯅꯤ ꯍꯧꯖꯤꯛ ꯆꯠꯂꯗꯕꯅꯦ ꯑꯃꯨꯛ ꯀꯨꯏꯔꯦ ꯍ ꯅꯍꯥꯟꯋꯥꯏ
ꯅꯪ ꯖꯤꯝ ꯁꯥꯟꯅꯅ ꯇꯧꯔꯝꯃꯤꯁꯦ ꯈꯪ ꯃꯤꯁꯦꯡ ꯃꯃꯥꯡꯗꯣ ꯃꯨꯛꯇ꯭ꯔꯣ ꯅꯪꯗꯦ
ꯁꯔꯣꯗ ꯑꯩꯈꯣꯏ ꯑꯗꯨꯝꯕ ꯇꯧꯗꯦ ꯖꯤꯝ ꯍꯥꯏꯅ ꯑꯩꯈꯣꯏ ꯌꯣꯠ ꯊꯥꯒꯠꯄꯗ ꯅꯠꯇꯦꯗ ꯑꯩꯈꯣꯏ ꯌꯣꯠꯇꯣ ꯂꯨꯝꯕ ꯂꯨꯝꯕ ꯊꯪꯒꯠꯄ ꯅꯠꯇꯦꯗ ꯏꯁꯥ ꯀꯟꯅꯕ ꯍꯥꯏꯗꯤ ꯍꯦꯝ ꯏꯁꯇ꯭ꯔꯤꯡꯒ ꯀꯩꯀꯥ ꯑꯗꯨꯒꯨꯝꯕ ꯇꯧꯕꯅꯤ ꯐꯔ
ꯑꯥꯏ ꯐꯣꯟ ꯑꯃ ꯄꯩꯁꯜꯂꯅꯤ
ꯌꯣꯠ ꯊꯥ ꯀꯠꯂꯗꯤ ꯂꯨꯝꯁꯤꯜꯂꯦ ꯁꯥꯟꯅꯕꯒ ꯃꯣꯏꯌꯦ ꯆꯦꯟꯕ ꯌꯥꯗꯦ꯫ ꯑꯈꯣꯏ ꯌꯣꯠ ꯃꯇꯨꯝ-ꯃꯇꯨꯝ ꯊꯥꯒꯠꯄꯗꯨ ꯌꯥꯗꯦ ꯃꯆꯥ-ꯃꯆꯥ ꯊꯥꯡꯒꯠꯀꯗꯕ꯫ ꯏꯁ꯭ꯇ꯭ꯔꯦꯡ ꯂꯩꯅꯕ ꯁꯥꯟꯅꯒꯗꯕ ꯆꯠꯇꯨꯔꯕꯅꯤ꯫ ꯑꯩ ꯍꯟꯗꯛ ꯆꯠꯂꯒꯦ ꯇꯧꯕꯅꯤ꯫
ꯂꯣꯛꯈꯨꯕ ꯍꯤꯗꯥꯛ ꯏꯁꯩ ꯉꯥꯡꯅꯅꯦ꯫
ꯍꯣꯏ ꯀꯥꯎꯕꯅꯦ ꯁꯛꯄ ꯅꯠꯇꯦ ꯉꯪꯕꯅꯦ ꯅꯪ
ꯑꯩꯅ ꯂꯥꯎꯕꯗ ꯈꯪꯉꯤ ꯅꯪ ꯀꯣ꯫
ꯃꯁꯤ ꯃꯁꯤ ꯅꯪ ꯈꯪꯑꯝꯅꯤ꯫ ꯅꯆꯤꯟ ꯅꯝ ꯀꯜꯂꯝꯅꯤ ꯈꯪꯉꯦ ꯅꯪ ꯅꯆꯤꯟ ꯑꯃ ꯀꯜꯂꯝꯅꯤꯉ ꯅꯆꯤꯟ ꯀꯟꯕ ꯅꯨ
ꯆꯤꯟꯕꯥꯟ ꯃꯌꯥꯗ ꯁꯝꯕ꯭ꯔꯨ ꯑꯅꯤ ꯊꯨꯡ
ꯍꫭꯏ ꯁꯝꯕ꯭ꯔꯨꯗꯩ
ꯑꯁ ꯑꯗꯨꯗꯤ ꯅꯪꯖꯨ ꯀꯜꯂꯤ꯫
ꯇꯥꯅꯤꯡꯗꯦꯗ ꯇꯥꯅꯤꯡꯗꯦꯗ ꯅꯪꯅꯦ ꯍꯦꯜꯂꯤ꯫ ꯃꯔꯩ ꯌꯦꯊꯠꯅꯁꯦ ꯍꯥꯏꯔꫭ ꯅꯨꯄꯤꯒꯦꯔꯥ ꯅꯨꯄꯥꯒꯦꯔꯥ ꯆꯞ ꯄ ꯆꯞ ꯃꯥꯅꯩ ꯁꯞ ꯃꯥꯅꯩ꯫
ꯃꯥꯟꯅꯗꯦ-ꯃꯥꯟꯅꯗꯦ꯫
ꯃꯥꯟꯅꯩ ꯍꯧꯖꯤꯛ ꯅꯨꯕꯤ ꯅꯨꯕꯥ ꯔꯥꯏꯠ ꯆꯞ ꯃꯥꯅꯔꯕꯅꯤ꯫ ꯁꯤꯗ ꯃꯔꯩ ꯌꯦꯔꯛꯀꯅꯨꯅ ꯑꯩꯉꯣꯟꯗ꯫
ꯑꯣꯏꯔꯣꯝꯗ꯭ꯔꯥ ꯌꯦꯠꯗ ꯊꯨꯡꯉꯤꯔꯣ꯫
ꯌꯦꯠ ꯌꯦꯞ
ꯑꯥꯏꯗꯤ ꯑꯣꯏꯗ ꯑꯣꯏꯗ ꯃꯊꯛ ꯃꯈꯥ꯫
ꯎꯝ ꯃꯈꯥꯗꯨꯁꯨ ꯈꯗꯥꯥꯡ ꯁꯥꯏ ꯈꯪꯗꯦꯗ ꯁꯝꯝꯕ꯭ꯔꯨ ꯁꯨꯝ ꯊꯨꯡꯕ ꯫
ꯆꯤꯟ ꯌꯥꯝ ꯀꯜꯂꯦꯕꯅ ꯅꯨꯄꯥꯅ ꯆꯤꯟꯒꯟꯕꯗꯤ ꯀꯣ ꯅꯨꯄꯤꯅ ꯄꯥꯝꯗꯕꯅꯤ꯫
ꯀꯃꯥꯏ ꯇꯧꯅꯤ ꯑꯗꯨꯗꯤ ꯀꯃꯥꯏ ꯇꯧꯅꯤ꯫ ꯅꯋꯥ ꯂꯧꯗꯦ ꯗꯔꯀꯥꯔ ꯑꯣꯏꯗꯦ꯫
ꯃꯉꯣꯟꯗꯩ ꯍꯦꯟꯕ ꯑꯃ ꯀꯣꯏꯌꯨꯅꯦ ꯕꯨꯗꯨ꯫
ꯑꯩꯁ꯫
ꯐꯣꯇꯣꯒ ꯊꯥꯒꯠꯂꯨꯅꯦ ꯑꯗꯨꯒꯥ꯫
ꯇꯜꯂꯤ꯫
ꯃꯥꯥ ꯈꯔ ꯆꯥꯛꯅꯕ꯫
ꯆꯥꯍꯜꯂꯣꯏ ꯑꯩ ꯇꯨꯃꯤꯟꯅ ꯈꯪꯍꯟꯗꯕꯤ ꯇꯨꯃꯤꯟꯅ ꯫ ꯏꯪꯅ ꯆꯤꯛꯅ ꯇꯨꯃꯤꯟꯅ꯫ ꯑꯗꯨꯒ ꯍꯌꯦꯡ ꯁꯄ꯭ꯔꯥꯏ ꯑꯅ ꯇꯧꯗꯣꯏꯅꯤ꯫ ꯗꯪꯅ ꯈꯪꯗꫭꯏꯅꯤ꯫
ꯁꯄ꯭ꯔꯥꯏꯁꯤꯔ꯫
ꯎꯝ ꯫
ꯎꯝ ꯁꯔꯄ꯭ꯔꯥꯏꯖ ꯇꯥ
ꯈꯪꯉꯧꯗꯦꯀꯣ ꯋꯤꯠ ꯇꯝꯒꯤꯗ ꯂꯣꯏꯍꯧꯗꫭꯔ꯫
ꯎꯝ ꯊꯕꯛ ꯇꯧꯗꯣꯔꯦꯕ ꯅꯪ ꯑꯗꯨꯗꯤ ꯍꯔꯥꯎꯔꯦꯗꯅ꯫
ꯑꯣ ꯇꯧꯗꯧꯔꯦ ꯈꯔ ꯄꯩꯁꯥꯒ ꯄꯥꯏꯔꯒ ꯇꯥꯜꯂꯒ
ꯄ꯭ꯔꯥꯏꯚꯦꯠꯇ ꯊꯕꯛ ꯇꯧꯔꯒ ꯄꯩꯁꯥꯕꯨ ꯀꯌꯥꯕꯨ ꯐꯪꯗꯣꯔꯤꯒꯦ ꯅꯪꯕꯨ
ꯄ꯭ꯔꯥꯏꯚꯦꯠꯇꯅ ꯍꯣꯝ ꯀꯦꯌ꯭ꯔꯒꯤ ꯂꯨꯄꯥ ꯂꯤꯁꯤꯡ ꯀꯨꯟꯅꯅꯦ ꯊꯥꯗ
ꯑꯁ ꯑꯗꯨꯗꯤ ꯑꯩꯉꯣꯟꯗ ꯈꯔ ꯈꯥꯏꯔꯛꯄ ꯌꯥꯔꯦ
ꯂꯨꯄꯥ ꯆꯧꯉꯥ ꯆꯧꯉꯥ ꯑꯃꯗꯩ ꯃꯇꯦꯡ ꯄꯥꯡꯕꯤꯒꯦ ꯂꯩꯇ꯭ꯔꯀꯥꯟꯗ
ꯑꯥꯎ ꯃꯥꯏꯒꯣꯗ ꯑꯥꯏꯁ
ꯑꯗꯨꯒ ꯅꯪꯅ ꯇꯣꯂꯣꯞ ꯆꯥꯔꯀꯥꯟꯗ ꯑꯃꯨꯛ ꯑꯩꯅ ꯑꯃꯨꯛ ꯂꯧꯒꯦ
ꯎꯝ ꯁꯦꯟꯗꯣꯢꯋꯣ ꯁꯦꯜꯂꯤꯐ ꯄꯤꯔꯛꯑꯣꯌꯣ ꯑꯗꯨꯒ
ꯁꯦꯟꯗꯣꯏꯁꯨ ꯁꯦꯂꯦꯞꯁꯨ ꯃꯔꯦꯞꯁꯨ ꯌꯥꯎꯅ ꯂꯧ
ꯆꯨꯝꯗꯣꯏꯅꯤ ꯆꯨꯝꯝꯗꯣꯏꯅꯤ ꯃꯗꯨ ꯆꯨꯝꯗꯣꯏꯅꯤ
ꯕꯣꯟ ꯁꯥꯟ ꯆꯠꯇꯣꯢꯔꯣ
ꯉꯁꯤ ꯈꯪ ꯉꯁꯤꯗꯤ ꯆꯠꯂꯣꯏꯗ ꯂꯝꯄꯥꯛ ꯆꯣꯠꯂꯝꯅꯤ ꯅꯣꯡ ꯇꯥꯢ
ꯉꯔꯥꯡꯉꯩ ꯅꯣꯡ ꯁꯨꯕꯅꯤ ꯑꯩꯗꯤ ꯐꯤ ꯃꯌꯥꯝ ꯁꯨꯔꯦ ꯉꯔꯥꯡꯅꯦ ꯑꯗꯣ ꯅꯣꯡꯃ ꯆꯣꯠꯂꯦ ꯅꯣꯡ ꯆꯣꯠꯄꯩ ꯏꯁꯥꯗꯣ ꯐꯤꯚꯔ ꯂꯥꯛꯀꯦ ꯇꯧꯋꯦ ꯉꯔꯥꯡ ꯑꯗꯨꯒ
ꯇꯝꯗ꯭ꯔꯥ
ꯀꯗꯥꯏꯗꯩ ꯋꯥꯁꯤꯡ ꯃꯦꯆꯤꯟꯅꯣ ꯍꯣꯁꯇꯦꯜꯁꯤꯗꯧꯕꯣ
ꯊꯝꯕ ꯂꯩꯌꯦ ꯃꯤ ꯀꯔꯤꯅꯣ
ꯊꯝꯕ ꯂꯩꯕꯗꯣ ꯑꯩꯈꯣꯏꯒꯤ ꯁꯤꯒꯤ ꯁ꯭ꯀꯨꯜꯁꯤꯗ ꯑꯗꯨꯒꯨꯝꯕꯒꯤ ꯐꯦꯁꯤꯂꯤꯇꯤ ꯁ꯭ꯀꯨꯜꯕꯨ ꯁꯦꯝꯖꯟꯅꯤ ꯈꯪꯗꯕ ꯁ꯭ꯀꯨꯜꯖꯤꯗ ꯑꯩꯈꯣꯏ ꯁꯀꯨꯜ ꯑꯃ ꯃꯃꯥꯡꯗꯣ ꯐꯔꯖꯒꯔ ꯖꯥꯠꯅꯤ ꯀꯣ
ꯅꯪ ꯅꯍꯥꯟ ꯐꯣꯠꯇꯣ ꯊꯥꯒꯠꯂꯛ ꯇꯥꯏꯅꯦ
ꯑꯗꯣ ꯑꯗꯨꯗꯤ ꯁꯃꯣꯛ ꯀꯩꯀꯩ ꯑꯦꯇꯦꯠ ꯅꯝꯃꯛꯄꯅꯤ ꯂꯝꯕꯤꯗꯨꯒ ꯂꯝꯕꯤꯗꯨꯅꯦ
ꯎꯝ ꯅꯣꯡ ꯇꯥꯔꯗꯤ ꯐꯖꯔꯦ ꯃꯥ ꯂꯤꯔ ꯐ ꯃꯥ ꯂꯤꯔ
ꯂꯝꯕꯤꯗꯤ ꯐꯣꯔꯦꯟ ꯃꯥꯜꯂꯦ ꯑꯗꯣ ꯃꯁꯥ ꯂꯝꯕꯤꯁꯦ ꯑꯩꯅ ꯍꯦꯛ ꯁꯤꯗ ꯂꯥꯛꯄꯗꯒꯤ ꯀꯣꯂꯥꯁ ꯊꯥꯗꯕꯗꯨꯅ
ꯀꯩ ꯀꯦꯟꯗ꯭ꯔ ꯆꯤꯡꯖꯥꯅꯣ ꯈꯪꯗꯦ ꯑꯗꯥꯏ ꯋꯥꯡꯈꯩ ꯆꯤꯡꯖꯥꯂꯣ
ꯈꯪꯗꯦ
ꯋꯥꯡꯈꯩ ꯀꯦꯟꯗ꯭ꯔ ꯆꯤꯡ ꯉꯝꯗꯧ ꯃꯥꯜꯂꯦ ꯑꯗꯣꯝꯗꯣ ꯇꯔꯈꯦꯇ꯭ꯔꯤ ꯎꯝ ꯆꯤꯡ ꯉꯝꯃꯣꯏ ꯈꯦꯇ꯭ꯔꯤꯒꯥꯎ ꯋꯥꯡꯈꯩ ꯆꯤꯡꯉꯝꯗꯧ ꯃꯥꯜꯂꯤ ꯅꯣꯏ ꯑꯗꯨꯗꯒꯤꯅꯦ ꯅꯨꯄꯤ ꯑꯃꯁꯨ ꯏꯃꯥꯟꯅꯕ ꯑꯃꯒ ꯋꯥꯔꯤ ꯁꯥꯟꯅꯩ ꯍꯥꯏꯌꯦ
ꯀꯅꯥ ꯀꯩ ꯃꯤꯡ ꯀꯧꯕꯧ
ꯈꯪꯗꯦ ꯈꯪꯗꯦ ꯃꯃꯤꯡꯗꯣ ꯁꯥꯟꯅꯩ ꯍꯥꯏꯕꯅꯤ ꯖꯅꯤꯝꯁꯇ ꯂꯩꯕꯅ ꯅꯣꯏ ꯑꯗꯨꯗꯩ ꯑꯣꯏꯗꯣꯏꯅꯦꯃꯤ ꯅꯪꯒ ꯔꯨꯝ ꯂꯩꯃꯤꯟꯅꯔꯝꯅꯤ ꯃꯥꯏ ꯈꯪꯗꯦꯗ ꯃꯩꯇꯩ ꯅꯨꯄꯤꯔ ꯈꯪꯗꯦ ꯏꯃꯥꯟꯅꯕꯗꯨꯗꯤ ꯃꯩꯇꯩ ꯅꯠꯇꯦꯗ ꯀꯕꯨꯏꯅꯦ ꯁꯤꯗꯒꯤꯅꯤ ꯃꯨꯖꯤꯗꯒꯤ
ꯑꯥ ꯁꯤꯗ ꯃꯣꯏ ꯃꯁꯦꯟ ꯁꯥꯟꯅꯔꯝꯒꯅꯤ
ꯃꯣꯏ ꯃꯁꯦꯟ
ꯎꯝ ꯂꯩꯌꯦ ꯁꯤꯗ ꯈꯣꯏ ꯀꯧ ꯇ꯭ꯔꯥꯏꯕꯦꯜ ꯈꯣꯡꯕꯨ
ꯈꯪꯗꯦ ꯃꯣꯏ ꯃꯁꯦꯜꯂ ꯀꯩꯅꯣꯗꯤ ꯊꯥꯅꯩ ꯍꯥꯏꯔꯛꯄꯅꯤ ꯉꯣꯟꯗ
ꯎꯝ ꯃꯣꯏꯗꯤ ꯁꯥꯟꯅꯕꯅꯤ ꯃꯌꯥꯝ ꯃꯣꯏꯗꯤ ꯒ꯭ꯔꯨꯞꯇ ꯑꯦꯅꯤ ꯋꯥꯟ ꯐ꯭ꯔꯤ ꯀꯩꯅꯣ ꯇꯧ ꯇꯧꯗꯅ ꯌꯥꯝꯅ ꯁꯨꯂꯦꯞ ꯂꯦꯞꯇꯤ ꯀꯩꯅꯣ ꯄꯨꯡ ꯑꯃ ꯑꯅꯤ
ꯒꯔꯨꯞ ꯅꯦꯅ ꯑ ꯒ꯭ꯔꯨꯨꯞ ꯒ꯭ꯔꯨꯞꯅꯦꯅ ꯉꯔꯥꯡ ꯑꯩꯅ ꯕꯣꯜ ꯌꯦꯡꯕꯗꯣ ꯑꯁ ꯑꯗꯨꯗ ꯑꯗꯨꯝ ꯃꯦꯁꯦꯖꯁꯦ ꯑꯗꯨꯣꯝ ꯊꯥꯟꯅꯩ ꯄꯤꯈꯥꯎꯁꯤꯗ ꯒꯤ ꯒꯤ ꯒꯤ ꯒꯤꯅ ꯑꯗꯨꯝ ꯂꯣꯏꯗꯦ ꯉꯣ
ꯃꯤꯅ ꯈꯜꯂꯝꯗꯣꯏ ꯅꯪꯁꯦ ꯅꯪꯒꯤ ꯅꯨꯄꯤꯒꯤ ꯃꯦꯁꯦꯖ ꯂꯥꯛ ꯍꯜꯂꯣ ꯍꯥꯏꯅꯦꯅ ꯈꯟꯖꯔꯝꯗꯣꯏꯅꯤꯅꯦ
ꯅꯤ ꯅꯋꯥ ꯂꯧꯗꯦꯗ ꯇꯥꯏꯅꯤꯡꯗꯦꯗ ꯑꯗꯨ ꯑꯩ ꯀ ꯏꯒꯣꯡ ꯃꯩ ꯑꯍꯤꯡꯒ ꯑꯝ ꯇꯨꯝꯗ꯭ꯔꯕ ꯇꯧꯅꯔꯤ ꯃꯌꯥꯝ ꯑꯗꯨꯒ ꯕꯣꯜ ꯕꯣꯜꯒꯤ ꯃꯇꯥꯡꯗꯣ ꯑꯣꯏꯂꯩꯔꯝꯃꯤ ꯃꯦꯁꯦꯖ ꯊꯥꯟꯅꯩꯗꯨꯅ ꯉꯔꯥꯡ ꯑꯍꯤꯡꯗꯣ
ꯃꯥꯅꯤ ꯐꯣꯇꯣ ꯊꯥꯅ ꯑꯝ
ꯂꯤ ꯆꯟꯗꯦ ꯄꯦꯅꯥꯜ
ꯑꯗꯩ ꯃꯤꯁꯤ ꯒꯥꯔꯤ ꯇꯣꯡꯑ ꯆꯠꯈꯤꯕꯒꯤ ꯕꯥꯏ ꯕꯥꯏ ꯇꯧꯕꯒꯤ ꯑꯗꯨ ꯐꯣꯇꯣꯒ ꯊꯥꯔꯛꯑꯦ
ꯑꯗꯨꯒ ꯑꯃ ꯀꯛꯅꯔꯝ ꯑꯃꯨꯛ ꯀꯛꯑꯝꯃꯅꯤ ꯑꯗꯨꯒ ꯀꯥꯔꯕꯅꯤꯅ ꯁꯦꯔꯥꯟꯒ ꯇꯨꯔꯥꯟꯒ